ꯇꯥꯕ꯭ꯔꯣ ꯕ꯭ꯔꯣ
ꯇꯥꯏꯌ‌ꯦ ꯕ꯭ꯔꯣ
ꯀꯩ ꯇꯧꯕꯤꯔꯝꯃꯤꯅꯣ ꯑ‌ꯣꯏꯁꯦ
ꯑꯁ ꯀꯩꯗꯧꯔꯨꯅꯤ ꯁꯨꯝ ꯐꯝꯃꯤꯗꯨꯅꯤ
ꯉꯁꯤꯁꯦ ꯄꯨꯔꯥ ꯑꯩꯁ‌ꯦ ꯉꯥꯎꯔ ꯂꯩꯔꯕꯅꯤ ꯅꯍꯥꯟꯃꯩꯗꯤ ꯕ‌ꯣꯜ ꯌꯦꯡꯗꯅ ꯑꯃꯝ ꯇꯧꯗꯅ ꯂꯩꯕꯅ‌ꯦ ꯉꯁꯤꯁꯦ ꯕꯣꯜꯁꯨ ꯂꯩꯇꯅꯤꯅꯅꯦ
ꯉꯗꯤ ꯕꯣꯜ ꯂꯩꯇ꯭ꯔꯕꯒꯤ ꯎꯄꯥꯏ ꯂꯩꯇ꯭ꯔꯦ
ꯑꯥ ꯑꯗꯨꯏ ꯒ꯭ꯔꯨꯞꯇ ꯀꯣꯏꯔꯥꯎ ꯂꯥꯎꯔꯦ ꯑꯝꯇ ꯈꯨꯌꯦꯛꯇ
ꯀꯩ
ꯑꯗꯨꯒ ꯃꯨꯀ ꯃꯩ ꯍꯥꯏꯔꯣ ꯑꯩꯈꯣꯏꯒꯤꯁꯦ ꯍꯧꯖꯤꯛꯇ ꯂꯥꯛꯇ ꯉꯥꯏꯔ ꯉꯥꯏꯔꯤꯕ ꯑꯗꯨꯒꯤ
ꯑꯣ ꯃꯩꯁꯨ ꯂꯥꯛꯇ ꯉꯥꯏꯔꯤꯕ꯭ꯔꯥ ꯎꯝ ꯀꯔꯤ ꯃꯊꯦꯜ ꯀꯔꯤ ꯃꯊꯦꯜ ꯇꯧꯔꯦ
ꯉꯁꯤꯒꯤꯁꯦ ꯑꯩꯈꯣꯏ ꯏꯃꯥꯟꯅꯕ ꯑꯃꯅ ꯀꯥꯡꯒꯤ ꯏꯟꯚꯥꯏꯠ ꯇꯧꯔꯛꯄꯗ ꯑꯗꯨ ꯆꯥꯔꯛꯄꯗꯒꯤ ꯆꯥꯗ꯭ꯔꯦ
ꯑꯣ
ꯅ‌ꯣꯏꯒꯤ ꯌꯨꯝ ꯀꯩ ꯃꯊꯦꯜ ꯆꯥꯔꯒꯦ
ꯑꯁ ꯉꯁꯤꯗꯤ ꯑꯩꯈꯣꯏ ꯀꯨꯝꯍꯩꯒꯥꯎ ꯂꯩꯕꯅꯤꯅ ꯑꯗꯨ ꯁꯌꯦꯟꯅꯣꯏ ꯆꯥꯔꯦꯗ ꯃꯌꯥꯝ
ꯎ ꯀꯨꯝꯍꯩ ꯍꯔꯥꯎ ꯂꯩꯕꯁꯤꯗꯤ ꯁ ꯁꯥꯉ ꯍꯥꯁꯤꯗꯤ ꯑꯅꯝꯕꯥꯅ ꯇꯅꯒꯗꯅꯀꯣ
ꯎꯝ ꯆꯥꯟꯦ ꯆꯔꯦ ꯁꯤꯗꯤ ꯑꯦꯟꯁꯪ ꯑꯍꯥꯑꯣꯕꯥ ꯍꯥꯏ ꯆꯥꯔꯦ ꯇꯥꯔꯦ ꯕꯗꯗꯤ ꯍꯧꯎ ꯆꯥꯗ꯭ꯔꯣ ꯉꯁꯤ
ꯃꯣꯏ ꯍꯧꯖꯤꯛꯀꯤ ꯑꯩꯈꯣꯏ ꯏꯃꯥꯟꯅꯕ ꯍꯣꯏꯗꯨꯗ ꯆꯠꯄꯅꯤꯅ ꯑꯥꯗ ꯈꯤꯇ꯭ꯔꯤ ꯑꯣꯏꯅ ꯇꯥꯔ ꯍꯜꯂꯛꯑꯦ
ꯈꯦꯆꯤ ꯑꯣꯏꯅ ꯑꯁ ꯈꯦꯆ ꯆꯥꯒꯗꯕꯅꯤ ꯈꯦꯖꯤ ꯆꯥꯕ ꯐꯪꯗ꯭ꯔꯦ
ꯍꯥꯏꯗꯤ ꯑꯩꯈꯣꯏ ꯂꯩꯀꯥꯏꯒꯤ ꯃꯣꯏ ꯑꯣꯏꯕꯗꯨꯗ ꯂꯥꯛꯇ ꯌꯥꯔꯣꯏ ꯃꯣꯏ ꯏꯃꯥ ꯕꯕꯥ ꯍꯣꯏꯅꯁꯨ ꯌꯥꯎꯁꯤ ꯈꯣꯠꯁꯤ ꯅꯪ ꯍꯦꯛ ꯃꯟꯕꯗꯨ ꯑꯩꯁꯨ ꯆꯠꯂꯕ
ꯑꯣ ꯐꯩꯌꯦ ꯕꯗꯗꯤ ꯀꯦꯖꯤ ꯑꯩꯈꯣꯏꯗꯤ ꯀꯦꯖꯤ ꯆꯥ ꯐꯪꯗ꯭ꯔꯦ
ꯍꯥꯏꯗꯤ ꯆꯍꯤ ꯑꯃꯗ ꯑꯃꯈꯛꯇ ꯂꯥꯛꯄꯅꯤꯅ ꯑꯦꯁ ꯑꯩꯁꯨ ꯑꯩꯁꯨ ꯉꯁꯤꯗꯤ ꯏꯟꯖꯣꯏ ꯇꯧꯊꯣꯛꯎꯔꯒꯦ ꯍꯥꯏꯗꯅ
ꯑꯦ ꯆꯍꯤꯗ ꯑꯃꯨꯛ ꯂꯥꯛꯄ ꯑꯩꯈꯣꯏꯁꯤ ꯆꯥ ꯐꯪꯗ꯭ꯔꯤ
ꯌꯨꯝ ꯂꯩꯇꯕ꯭ꯔꯣꯕ꯭ꯔꯣꯁꯦ
ꯑꯥ ꯌꯨꯝꯗ ꯂꯩꯇꯕ
ꯑꯣ
ꯂꯝꯝꯐꯩꯗ ꯂꯩꯕ ꯂꯝꯝꯐꯩꯗ ꯁꯨꯝ ꯂꯩꯔꯤ
ꯑꯣ ꯉꯪꯁꯨ ꯀꯨꯝꯁꯤꯗꯤ ꯅꯍꯥꯟ ꯊꯣꯛꯂꯛꯄꯗ ꯉꯥꯏꯕꯅꯦꯕ ꯂꯝꯐꯩꯗꯒꯤ
ꯎꯝ
ꯑꯗꯨ ꯂꯝꯐꯩꯗ ꯏꯃꯥꯟꯅꯕꯗꯁꯨ ꯄꯨꯂꯞ ꯑꯩꯈꯣꯏ ꯊꯣꯛꯃꯤꯟꯅꯔꯛꯄꯗꯨꯗ ꯃꯣꯏꯅ ꯃꯊꯛꯇ ꯂꯥꯛꯄ ꯑꯩꯈꯣꯏꯅ ꯃꯈꯥꯗ ꯂꯥꯛꯄ ꯑꯗꯨꯅ
ꯎꯝ ꯎꯝ
ꯌꯨꯝ ꯌꯧꯕꯗ ꯊꯦꯡꯅꯁꯦ ꯍꯥꯏꯗꯅ ꯀꯣꯏꯔꯨꯔꯕꯅꯤ
ꯀꯔꯤ ꯀꯔꯤ ꯃꯊꯦꯜ ꯇꯧꯊꯔꯦ ꯉꯁꯤꯗꯤ
ꯃꯣꯏ ꯁꯦꯆꯤꯗꯨꯅ ꯎꯠꯇꯤꯗꯨꯅꯦ ꯑꯗꯨꯗꯣ ꯑꯩꯈꯣꯏ ꯏꯃꯥꯟꯅꯕꯗꯨꯗꯤ ꯂꯣꯠꯅ ꯍꯥꯏꯇꯥꯔꯦꯅꯦꯀꯣ ꯁꯥ ꯉꯥ ꯆꯥꯕꯤꯅꯤꯅ
ꯖꯒꯥ ꯑꯃꯗ ꯑꯃꯒ ꯄꯣꯜꯂꯨꯔꯦ
ꯑ ꯌꯥꯝ ꯏꯖꯕ ꯅꯨꯡꯉꯥꯏꯈ꯭ꯔꯦ
ꯎꯝ ꯈꯔ ꯏꯟꯖꯣꯏ ꯇꯧꯈ꯭ꯔꯦ ꯍꯥꯏꯗꯤ ꯍꯈꯣꯏ ꯍꯧꯖꯤꯛꯀꯤ ꯏꯃꯥꯟꯅꯕꯗꯁꯨ ꯆꯥꯖꯔꯒꯁꯨ ꯍꯩꯁꯤꯡꯅ ꯂꯣꯠꯅ ꯇꯧꯕꯤꯗꯨꯅꯦꯕ
ꯍꯣꯏꯅꯦ
ꯃꯣꯏ ꯀꯩꯅꯣ ꯑꯣꯏꯖꯔꯁꯨ ꯅꯨꯡꯉꯥꯏꯇꯕ ꯍꯥꯏꯇꯥꯔꯦ ꯃꯉꯣꯟꯗꯁꯨ ꯑꯗꯨ ꯂꯨꯅ ꯇꯤꯟꯅꯖꯕ ꯃꯃꯥꯟꯅꯕ ꯈꯔ ꯑꯅꯤ ꯑꯩꯈꯣꯏ ꯈꯣꯝꯅꯔꯒ ꯇꯧꯕꯅꯦꯕꯗ
ꯎꯝ ꯀꯩꯁꯨ ꯀꯥꯏꯗꯦꯗꯗ ꯏꯟꯖꯣꯏ ꯃꯤ ꯅꯨꯡꯉꯥꯏꯇꯒꯗꯕꯅꯤ ꯄꯥꯔꯇꯤ ꯃꯌꯥꯝ ꯏꯇꯥꯎ ꯏꯇꯥꯎ ꯌꯥꯝ ꯅꯨꯡꯉꯥꯏꯔ ꯑꯗꯨꯒꯤ ꯅꯨꯡꯉꯥꯏꯕꯁꯨ ꯑꯗꯨꯝ ꯂꯩꯔꯝꯅꯤꯗ
ꯍꯣꯏ ꯅꯣꯡꯁꯨ ꯑꯩꯈꯣꯏ ꯁ ꯁꯣꯝ ꯁꯣꯝꯗꯗꯤ ꯅꯣꯡꯁꯤ
ꯀꯩ ꯇꯧ ꯅꯣꯡ ꯇꯥꯕ꯭ꯔꯣ ꯑꯗꯣꯝꯗ
ꯇꯥꯔꯤ
ꯑꯁ ꯁꯤꯗꯁꯨ ꯅꯣꯡ ꯈꯤꯂꯤ ꯈꯤꯂꯤ ꯇꯥꯏ ꯅꯣꯡꯗꯤ ꯌꯥꯝ ꯀꯟꯗꯦ ꯁꯤꯗꯗꯤ
ꯑꯩꯈꯣꯏ ꯁꯤꯗꯗꯤ ꯅꯣꯡꯁꯦ ꯑꯩꯈꯣꯏꯒꯤ ꯂꯩꯀꯥꯏꯁꯤꯅ ꯅꯣꯡꯁꯤ ꯆꯨꯕ ꯄꯥꯝꯗꯕ
ꯎꯝ ꯑꯁ ꯑꯩꯈꯣꯏ ꯁꯤꯗꯅ ꯅꯣꯡ ꯆꯨꯕ ꯄꯥꯝꯕ ꯁꯤꯗꯅ ꯅꯣꯡ ꯆꯨꯗ꯭ꯔꯦ
ꯑꯗꯨꯒ ꯂꯧꯕꯨꯛꯀꯤ ꯈꯜꯂꯒꯅ ꯆꯨꯕ ꯄꯥꯝꯕ ꯀꯥꯡꯕꯨꯁꯨ ꯂꯩꯔꯤꯕꯅꯦꯕ
ꯑꯪ ꯂꯕꯨꯒꯤ ꯈꯜꯂꯗꯤ ꯑꯁ ꯅꯣꯡꯒꯤ ꯄꯨꯔꯥ ꯍꯥꯏꯖꯅꯤꯡꯉꯤ
ꯑꯗꯨꯒ ꯈ꯭ꯋꯥꯏ ꯂꯨꯕ ꯑꯃꯁꯤꯅ ꯀꯔꯤ ꯍꯥꯏꯅꯤ ꯑꯩꯈꯣꯏꯒꯤꯁꯨ ꯂꯧ ꯎꯏꯕꯀꯣ ꯂꯧ ꯏꯁꯤꯡ ꯂꯩꯇ꯭ꯔꯤ ꯑꯗꯨꯒ ꯅꯣꯡ ꯂꯧ ꯏꯁꯤꯡ ꯂꯩꯇ꯭ꯔꯤ ꯑꯥ
ꯗꯤ ꯀꯝ ꯈꯥꯟꯗ ꯁꯤꯡ ꯊꯨꯝꯃꯦ
ꯑꯗꯨꯒ ꯑꯃꯨꯛꯀ ꯌꯨꯝꯗ ꯑꯃꯨꯛꯀ ꯅꯣꯡ ꯍꯦꯛ ꯆꯨꯕꯒ ꯏꯁꯤꯡ ꯆꯪꯕꯤꯗꯦ ꯇꯧꯔꯤꯁꯦ
ꯅꯦ ꯏꯁꯤꯡ ꯇꯥꯡꯉꯤꯁꯤꯗꯅ ꯏꯁꯤꯡ ꯊꯨꯝ ꯂꯩꯔꯦ
ꯑꯩꯈꯣꯏꯒꯤꯗꯤ ꯌꯨꯝꯗꯅ ꯏꯁꯤꯡꯁꯤ ꯊꯨꯝꯕ ꯂꯧꯕꯨꯛ ꯀꯅ ꯊꯝꯕꯤꯗ ꯁꯤꯗꯅꯦ ꯃꯊꯥ ꯁꯥꯟꯅꯔꯤꯁꯦ
ꯂꯧꯕꯨꯛꯇꯅ ꯊꯨꯝꯗꯔꯦ ꯀꯪꯐꯥꯟꯗ ꯑꯣꯏꯅ ꯊꯨꯝꯂꯦ
ꯑ ꯑꯗꯨꯗꯩ ꯃꯊꯥ ꯁꯥꯟꯅꯔꯦ ꯏꯃꯥ ꯍꯣꯏꯗ ꯏꯃꯥ ꯍꯣꯏꯗ ꯑꯩꯅ ꯍꯥꯏꯕꯅꯦ ꯀꯁꯤꯗꯤ ꯂꯧ ꯏꯁꯤꯡ ꯊꯨꯝꯗ꯭ꯔꯕꯅꯤꯅ ꯃꯪꯒꯜ ꯀꯩꯣꯕ ꯍꯨꯟꯖꯤꯜꯂꯁꯦ ꯒꯍꯨ ꯍꯨꯟꯖꯤꯜꯂꯁꯦ
ꯄꯪꯥꯟꯕꯨ ꯍꯣꯖꯦꯜ ꯂꯒꯦ
ꯍꯥꯏꯗꯤ ꯃꯌꯥꯡꯃꯩꯅ ꯁꯝꯅ ꯍꯥꯏꯔꯕꯗꯟ ꯇꯟꯒꯪ ꯆꯥ ꯂꯤꯜꯂꯤꯅꯦ ꯆꯍꯤ ꯆꯨꯞꯄ
ꯃꯥꯥꯟꯅꯦ ꯍꯨ ꯍꯦꯠꯇꯒꯛ ꯆꯥꯂꯂꯦ ꯑꯩꯈꯣꯏꯅ ꯀꯩ ꯆꯥꯂꯦꯗꯣꯏꯣ ꯈꯪꯗ꯭ꯔꯤ ꯑꯩꯈꯣꯏꯅ ꯆꯥꯛ ꯑꯩꯈꯣꯏꯅ ꯆꯥꯛ ꯆꯥ ꯂꯦꯝꯕꯅꯤꯗꯅ ꯃꯣꯏꯅ ꯆꯥꯂꯦꯕ ꯑꯗ ꯃꯣꯏꯗꯤ ꯑꯗꯨꯝ ꯉꯝꯒꯅꯤ ꯑꯩꯈꯣꯏꯅ ꯀꯩ ꯆꯥꯂꯦꯅ ꯑꯗꯨꯅꯣ ꯈꯪꯗ꯭ꯔꯤ
ꯍꯣꯏ ꯎꯝ ꯑꯗꯨꯒ ꯑꯃꯨꯛꯀ ꯆꯦꯡ ꯆꯥꯛ ꯈꯔ ꯄꯨꯔꯛꯄꯁꯤꯅ ꯑꯃꯨꯛꯀ ꯈꯔꯅ ꯃꯨꯛ ꯊꯠ ꯑꯃꯅ ꯑꯃꯨꯛ ꯃꯩ ꯊꯥ ꯇꯧꯁꯤꯗ ꯑꯗꯨꯅꯁꯨ ꯋꯥꯅꯔꯦ ꯑ
ꯇ ꯄꯤ ꯂꯩꯔꯦ
ꯑꯗꯨꯗꯩ ꯑꯃꯨꯛꯀ ꯂꯩꯀꯥꯏꯒꯤꯗ ꯑꯩꯈꯣꯏ ꯕꯖꯥꯔꯒꯤꯗ ꯑꯃꯨꯛꯀ ꯃꯌꯥꯡꯃꯩꯅ ꯑꯃꯨꯛꯀ ꯇꯥꯡ ꯇꯥꯡꯅ ꯑꯃꯨꯛ ꯌꯣꯟꯁꯤꯟꯖꯜꯂꯛꯑꯦ
ꯑꯗꯨꯅ ꯍꯥꯏꯁꯦ ꯇꯧꯔꯤꯁꯦ ꯂꯣꯏꯔ‌ꯦ ꯑꯩꯈꯣꯏ ꯀꯃꯥꯏꯅ ꯍꯤꯡꯗꯣꯏꯅꯣ ꯈꯪꯗ‌ꯦ
ꯑꯥ ꯍꯥꯏꯗꯤ ꯑ ꯑꯍꯟꯃꯩꯅ ꯍꯥꯏꯅꯕ ꯄꯥꯎꯔꯥꯎ ꯑꯃ ꯂꯩꯕ ꯎꯝ ꯍꯩ ꯆꯥꯒꯦ ꯇꯧꯋꯦ ꯍꯩ ꯂꯩꯔ ꯊꯥꯡ ꯂꯩ ꯊꯥꯡ ꯂꯩꯔꯒ ꯂꯩꯇꯦ ꯍꯥꯏꯕꯒꯤ ꯀꯟꯗꯤꯁꯟ ꯇꯧ ꯇꯧꯔꯛꯑꯦꯕ ꯍꯧꯖꯤꯛꯁꯦ
ꯍꯩ ꯂꯩꯔꯒ ꯊꯥꯡ ꯂꯩꯇꯦ ꯍꯥꯏꯔ ꯍꯩ ꯃꯃꯥꯡꯗ ꯑꯝ ꯇꯥ ꯂꯩꯔꯝꯃꯤꯅꯦꯍꯦ ꯑꯩ ꯃꯃꯥꯡꯗ
ꯑꯗꯨꯏꯅꯤꯅꯦ ꯇꯧꯔꯤꯁꯦ
ꯍꯥꯏꯅꯧ ꯑꯃꯨꯟꯕ ꯑꯃꯀꯣ ꯁ꯭ꯔ‌ꯣꯛ ꯃꯌꯥꯏꯗ ꯇꯥ ꯂꯩꯔꯝꯃꯦ
ꯎꯝ
ꯅꯣꯡꯁꯨ ꯇꯥꯏꯑꯕꯀꯣ ꯑꯁ ꯈꯣꯡꯉꯗ ꯍꯥꯏꯩꯅ ꯀꯦ ꯂꯩꯔꯝꯃꯤ
ꯑꯗꯨꯅꯦ ꯅꯣꯡ ꯇꯥꯔꯦ ꯂꯧ ꯏꯁꯤꯡ ꯊꯨꯝꯗ ꯂꯧ
ꯑꯩꯈꯣꯏ ꯁꯤꯗ ꯅꯣꯡꯗꯤ ꯄꯥꯝꯗ꯭ꯔꯦ ꯑꯩꯈꯣꯏ ꯂꯧꯕꯨꯛꯇꯅ ꯅꯣꯡ ꯆꯤꯡ ꯄꯥꯝꯃꯦ ꯁꯤꯗ ꯅꯣꯡ ꯇꯥ ꯂꯩ ꯇꯥ ꯅꯣꯡ ꯇꯥꯗ꯭ꯔꯔꯤ
ꯒ꯭ꯌꯥꯟ ꯑꯃ ꯇꯥꯗ꯭ꯔꯦ ꯑꯩꯈꯣꯏꯒꯤ
ꯒꯌ꯭ꯥꯟꯑꯝ ꯇꯗ꯭ꯔꯤ
ꯎꯝ ꯇꯨꯔꯦꯟꯗꯒꯤ ꯏꯁꯤꯡꯁꯤ ꯂꯧꯕꯨꯛꯒꯤ ꯆꯤꯡꯈꯠꯁꯔ ꯍꯥꯏꯁꯨ ꯀꯤꯂꯣꯃꯤꯇꯔ ꯑꯃ ꯂꯥꯞꯅꯩ ꯑꯩꯈꯣꯏ ꯇꯨꯔꯦꯟꯗꯒꯤ ꯑꯗꯨ ꯆꯤꯡꯗꯧꯕꯗꯨ ꯀꯤꯂꯣꯃꯤꯇꯔ ꯑꯃꯒꯤ ꯄꯥꯏꯞ ꯂꯩ ꯂꯩꯗꯧ ꯄꯩꯁꯥꯗꯨꯅ ꯑꯣꯏꯅ ꯄꯥꯝꯃꯨꯔꯛꯑꯦꯕ ꯊꯥꯎ ꯑꯃꯨꯒ ꯇꯤꯡꯗꯧꯔꯤꯅꯦ
ꯃꯥꯅꯦ ꯑꯗꯨꯏ ꯄꯩꯁꯥꯗꯨꯅ ꯄꯥꯝꯃꯨꯔ‌ꯦ
ꯑꯗꯨꯒꯤ ꯑꯩꯈꯣꯏ ꯂꯩꯀꯥꯏꯒꯤ ꯇꯨꯔꯦꯟ ꯃꯄꯥꯟꯗ ꯂꯩꯕ ꯂꯧ ꯑꯃꯁꯦ ꯍꯥꯏꯅꯕꯅꯦꯕ ꯍꯧꯖꯤꯛꯁꯦ ꯅꯍꯥꯟ ꯀꯩꯅꯒ ꯂꯧꯍꯣꯟꯕꯨꯗꯤ ꯍꯨꯟꯖꯜꯂꯒ ꯏꯁꯤꯡ ꯊꯨꯝꯃꯦ ꯐꯔꯦ ꯊꯨꯝꯗ꯭ꯔꯦ ꯐꯔꯦ ꯐꯔꯦ ꯍꯥꯏꯅ ꯑꯗꯨꯝ ꯅꯨꯡꯉꯥꯏꯔ ꯂꯩꯔꯕꯅꯦ ꯑꯗꯨ ꯉꯁꯤꯒꯤ ꯈꯨꯇꯥꯁꯤꯅꯗꯤ ꯑꯃꯨꯛꯀꯁꯨ ꯗꯨꯏꯅ‌ꯦꯍ‌ꯦ ꯉꯁꯤ ꯎꯄꯗꯤ ꯂꯧꯕꯨꯛ ꯊꯨꯝꯃꯦ ꯑꯃꯒ ꯄꯣꯠꯁꯟꯕꯩꯁꯦ ꯊꯕꯛ ꯆꯤꯜꯂꯤꯒ ꯆꯤꯟꯗꯦꯒ ꯑꯃꯨꯛꯀ ꯇꯧꯔꯛꯇꯧꯕꯁꯤꯗꯀꯣ ꯎꯕꯗ ꯀ‌ꯣꯛ ꯉꯥꯎꯅꯔ‌ꯦ
ꯄꯥ ꯐꯔꯛꯅ‌ꯦ ꯇꯧꯔꯤꯁꯦ
ꯎꯝ꯫
ꯇꯥꯕ꯭ꯔꯥ ꯇꯥꯗ ꯆꯨꯕ꯭ꯔ ꯆꯨꯗ ꯇꯧ ꯂꯩꯔ‌ꯦ
ꯉꯁꯤꯒꯤꯗꯤ ꯐꯖꯅ ꯇꯥꯏ ꯉꯁꯥꯏ ꯄꯨꯡ ꯇꯔꯦꯠꯇꯒꯤ ꯇꯥꯊꯔꯛꯏꯕꯁꯤꯅ꯫ ꯍꯧꯖꯤꯛ ꯕꯥꯔꯣ ꯇꯥꯕ ꯐꯥꯎꯕꯗꯤ ꯇꯨꯗꯤ ꯇꯨꯨꯔꯦ ꯆꯥꯔꯥꯗꯤ ꯍꯦꯟꯗꯧꯗꯤ ꯃꯥꯟꯗ꯭ꯔꯦ
‌ꯅ‌ꯣꯡꯁꯦ ꯑꯗꯤ ꯐꯖꯅ ꯇꯥꯕ꯭ꯔꯥ ꯗꯨꯝ
ꯁꯤꯗꯗꯤ ꯄꯨꯡ ꯃꯔꯤ ꯃꯉꯥ ꯇꯔꯨꯛꯀꯤ ꯆꯥꯡꯗꯗꯤ ꯇꯥꯔꯦ
ꯑꯣ ꯑꯩꯈꯣꯏ ꯁꯤꯗꯗꯤ ꯉꯁꯥꯏꯒꯩ ꯇꯥꯗꯦ ꯀꯨꯏꯗ꯭ꯔꯤꯌ‌ꯦ ꯇꯥꯔꯛꯄ ꯅꯣꯡꯁꯨ ꯀꯟꯅ ꯇꯥꯗ‌ꯦ ꯁꯤꯗꯗꯤ ꯊꯤꯔꯤ ꯊꯤꯔꯤ ꯇꯥ ꯂꯩꯔ‌ꯦ
ꯁꯤꯗꯗꯤ ꯁꯤꯗꯗꯤ ꯑꯩꯈꯣꯏ ꯁꯨꯃꯥꯡ ꯐꯥꯎꯕꯗꯤ ꯏꯁꯤꯡ ꯊꯨꯝꯕ ꯍꯧꯔꯦ
ꯑꯁ ꯏꯁꯤꯡ ꯆꯥꯎꯔꯦꯅ ꯑꯗꯨꯗꯤ
ꯎꯝ ꯈ‌ꯣꯏꯒꯤ
ꯑꯗꯨ ꯏꯁꯤꯡ ꯆꯥꯎꯋꯤꯗꯣ ꯅꯣꯡꯗꯤ ꯀꯟꯅ ꯇꯥꯔꯛꯄ ꯅꯠꯇꯦꯕꯀꯣ ꯑꯗꯨ ꯏꯁꯤꯡ ꯆꯦꯟꯕꯝ ꯂꯩꯇꯕꯒꯤ ꯆꯥꯎ
ꯆꯥꯎꯒꯗ‌ꯣꯕ ꯖꯒꯥꯗꯗꯤ ꯆꯥꯎꯗ꯭ꯔꯦꯕ꯫
ꯑꯗꯨꯅꯦ ꯇꯥꯎꯅꯔꯤꯁꯦꯠ ꯒꯣꯏ ꯂꯩꯀꯥꯏꯒꯤ ꯈꯨꯟ ꯊꯪꯅꯕ ꯃꯩꯇꯩ ꯀꯥꯡꯕꯨꯈꯣꯢꯁꯨ ꯅꯨꯇꯤꯒꯤ ꯂꯥꯛꯑꯅꯤ ꯀꯃꯥꯏꯟ ꯇꯧꯁꯦ ꯍꯥꯏꯅꯣ꯫ ꯗꯤꯁꯤ ꯄꯩꯁꯥ ꯈꯥꯏꯒꯠꯅꯔꯒ ꯄꯝ ꯇꯧꯔꯒ ꯂꯧꯈꯣꯡꯁꯦ ꯏꯁꯤꯡ ꯈꯟꯅꯕ ꯇꯧꯔ ꯇꯧꯔꯁꯤ ꯐꯥꯎꯕ ꯈꯟꯅꯔꯕꯅꯦꯕ꯫
ꯎꯝ꯫
ꯑꯗꯨꯒ ꯏꯁꯤꯡꯁꯦ ꯈꯣꯡ ꯈꯣꯡꯕꯥꯟꯒꯤꯁꯦ ꯊꯤꯠꯂꯤ ꯊꯤꯠꯂꯤ ꯂꯥꯛꯄꯁꯤꯅ ꯑꯃꯨꯛꯀ ꯃꯊꯛ ꯎꯝ ꯈꯣꯡꯕꯥꯟꯗꯨꯒꯤ ꯅꯥꯀꯟꯗ ꯂꯩꯕ ꯂꯧ ꯑꯣꯏ ꯌꯦꯠꯇꯅ ꯑꯃꯨꯛꯀ ꯖꯤꯡꯒꯥ ꯊꯠ ꯊꯠꯂꯒ ꯂꯣꯏ ꯂꯧꯁꯤꯟꯅꯔꯦ꯫ ꯑꯩꯈꯣꯏ ꯃꯌꯥꯏ ꯂꯩꯕꯁꯤꯡꯁꯤꯗꯤ ꯑꯃꯨꯛꯀ ꯌꯧꯎꯔꯛꯇ꯭ꯔꯦ꯫
ꯎꯝ꯫
ꯑ ꯏꯁꯤꯡ ꯀꯟꯖꯟꯅꯕꯗꯣ
ꯊꯠꯂ ꯊꯠꯂꯒ
ꯑꯗꯨꯒꯤ ꯎꯄꯥꯏ ꯂꯩꯇꯦ ꯀꯨꯝꯁꯤꯁꯦ
ꯑꯁ ꯀꯨꯝꯁꯤꯁꯦ ꯂꯧꯗꯤ ꯈꯔꯗꯤ ꯋꯥꯗꯣꯏ ꯃꯥꯜꯂꯤꯀ‌ꯣ ꯏꯇꯥꯎꯕꯤ꯫
ꯑꯩꯈꯣꯏ ꯁ꯭ꯋꯥꯏꯇꯗꯗꯤ ꯆꯥꯗ ꯇꯔꯥꯒꯤ ꯆꯥꯡꯗ ꯈꯛꯇꯅꯦꯕ ꯂꯧ ꯎꯅꯔꯤꯁꯦ ꯍꯧꯖꯤꯛꯁꯦ꯫
ꯎꯝ ꯑꯗꯨ ꯏꯁꯤꯡꯗꯤ ꯈꯔ ꯋꯥ ꯏꯁꯤꯡꯗꯤ ꯈꯔ ꯋꯥꯗꯣꯏ ꯃꯥꯜꯂꯦ ꯍꯟꯗꯛꯇꯤ꯫
ꯏꯁꯤꯡꯁꯦ ꯍꯟꯗꯛ ꯈꯔ ꯋꯥ ꯅꯣꯡ ꯑꯨꯡ
ꯅꯣꯡꯁꯤ ꯌꯥꯝ ꯂꯩꯔꯁꯨ ꯌꯥꯝ ꯀꯧꯅ ꯂꯩꯔꯦꯕ
ꯑꯥ ꯎꯝ ꯑꯣꯝꯆꯥꯛꯅꯔꯒ ꯑꯗꯨꯝ ꯆꯣꯡꯉꯦꯕ ꯑꯥ
ꯅꯣꯡꯖꯦ꯫ ꯇꯥꯔꯒꯗꯤ ꯈꯔ ꯐꯩ ꯅꯣꯡ ꯇꯥꯗꯗꯤ ꯂꯧ ꯂꯧꯎ ꯎꯕ ꯃꯤꯗꯗꯤ ꯌꯥꯝ ꯋꯥꯔꯦ꯫
ꯍꯣꯏ꯫
ꯌꯥꯝꯗꯤ ꯋꯥꯔꯦꯗꯤ ꯏꯁꯤꯡꯗꯣ ꯇꯠꯂꯝꯅꯤꯅꯀꯣ꯫
ꯎꯝ꯫
ꯂꯧꯎ ꯏꯁꯤꯡ ꯅꯨ ꯃꯤ ꯗꯗꯤ ꯄꯨꯔꯥ ꯑꯋꯥꯕ ꯆꯩꯊꯦꯡꯅꯔꯦꯕ
ꯄꯥꯜꯂꯤꯕ ꯁꯔꯀꯥꯔꯅꯁꯨ ꯇꯨꯃꯤꯟꯅ ꯂꯩꯁꯤꯟꯅꯔꯦ ꯈꯪ ꯇꯥꯗꯕꯩꯔ ꯀꯔꯤ ꯇꯧꯕꯖꯥꯠꯅꯣ ꯈꯪꯗ꯭ꯔꯦ꯫
ꯅꯇꯥꯎꯁꯨ ꯂꯧ ꯎꯔꯤꯕꯅꯤ ꯑꯗꯣ ꯂꯧ ꯎꯔꯦ ꯑꯗꯨ ꯉ ꯑꯩ ꯏꯁꯤꯡ ꯂꯩꯇ꯭ꯔꯕꯅꯤ ꯋꯥꯔꯦ
ꯑꯗꯨ ꯑꯗꯨꯟꯅꯅꯦ
ꯎꯄꯥꯏ ꯂꯩꯇꯦ ꯀꯅꯥꯗ ꯋꯥꯈꯜꯂꯣꯅꯤ ꯃꯗꯤꯗꯦ ꯋꯥ ꯀꯜꯂꯨ ꯊꯣꯡꯒꯥꯏ ꯃꯣꯗꯤꯅꯁꯨꯣꯡꯦꯅꯁꯨ ꯈꯪꯕꯤꯗ꯭ꯔꯦ ꯎꯕꯤꯗ꯭ꯔꯦ
ꯃꯅꯥ ꯇꯥꯁꯤꯟꯅꯕꯕꯤꯗ ꯂꯩꯔꯦ꯫
ꯀꯅꯥꯗ ꯋꯥꯀꯠꯂꯨꯗꯣꯏꯅꯣ ꯈꯪꯗ꯭ꯔꯦ꯫ ꯑꯣ ꯋꯥꯈꯠꯐꯝ ꯂꯩꯇ꯭ꯔꯦ ꯍꯣꯏ ꯋꯥꯀꯠꯐꯝ ꯂꯩꯇ꯭ꯔꯦꯕ꯫
ꯑꯅꯤꯅꯦ ꯑꯩꯈꯣꯏꯒꯤꯁꯨ ꯆꯤꯡꯒ ꯇꯝꯄꯥꯛꯀꯤ ꯗꯤꯁꯇ꯭ꯔꯤꯛꯀꯤ ꯕꯣꯔꯗꯔꯗ ꯂꯩꯕꯅꯦꯅ ꯑꯅꯤꯅ ꯀꯣꯜꯂꯤꯅꯦ ꯑꯩꯈꯣꯏꯒꯤ ꯁꯤꯁꯨ꯫ ꯄꯗꯥꯟ ꯊ ꯍꯥꯏꯔꯣ ꯇꯨꯃꯤꯟꯅ ꯂꯩꯁꯤꯜꯂꯦ
ꯐꯖꯔꯦ ꯈꯪꯗ꯭ꯔꯦ ꯀꯅꯥꯅ ꯇꯧꯕꯤꯗꯣꯏꯅꯣ ꯈꯪꯗ꯭ꯔꯦ ꯑꯩꯈꯣꯏꯁꯨ ꯑꯋꯥꯕ ꯑꯩꯈꯣꯏ ꯑꯗꯨꯝ ꯑꯋꯥꯕ ꯑꯩꯈꯣꯏ ꯑꯗꯨꯝ ꯋꯥ ꯇꯥꯃꯤꯌꯦ
ꯍꯧꯖꯤꯛ ꯍꯧꯖꯤꯛꯁꯤ ꯑꯩꯈꯣꯏ ꯉꯥꯡꯅꯔꯤꯁꯦ ꯂꯩꯄꯨꯡ ꯐꯝꯕꯗ ꯋꯥꯔꯤ ꯅꯨꯡꯉꯥꯏꯕꯗꯨꯅ ꯂꯣꯏꯔꯦ
ꯂꯋꯦ ꯑꯗꯨꯅ ꯂꯣꯋꯦ
ꯎꯝ
ꯃꯌꯥꯝꯗꯤ ꯇꯧꯕꯤꯅ ꯃꯤ ꯌꯥꯎꯗ꯭ꯔꯦꯕ
ꯑꯪ
ꯑꯩꯈꯣꯏ ꯃꯆꯦ ꯑꯃꯝ ꯆꯪ ꯁꯨꯝ ꯋꯥꯔꯤ ꯁꯅ ꯂꯣꯏꯔꯦꯕ
ꯑꯂꯥꯡ ꯋꯥꯔꯤ ꯁꯥꯟꯅ ꯁꯤꯗ ꯂꯣꯏꯔꯦ
ꯎꯝ
ꯍꯥꯏꯗꯤ ꯑꯃꯨꯛ ꯀꯩꯁꯨ ꯃꯤ ꯑꯥ
ꯇꯥꯕꯤꯗ꯭ꯔꯅꯤꯅꯀꯣ
ꯑꯥ ꯂꯧꯗ ꯂꯥꯛ ꯂꯥꯛꯑꯒ ꯑꯗꯨꯝ ꯌꯨꯝꯗꯒꯤꯗꯗꯤ ꯂꯧ ꯆꯠꯂꯤꯅꯤ ꯍꯥꯏꯅꯤ ꯣꯏ ꯂꯧꯧ ꯂꯧꯧꯔꯨ ꯃꯁ ꯃꯈꯩꯗꯣ ꯑꯃꯨꯛꯀ ꯃꯣꯏ ꯀꯔꯤ ꯀꯔ ꯑꯆꯥ ꯑꯊꯛ ꯄꯨꯔꯛꯑꯒ ꯑꯗꯨꯝ ꯐꯝꯃꯤꯟꯅꯔ ꯂꯩꯔꯕꯅꯦꯀꯣ ꯑꯗꯨꯗꯤ ꯑꯁ ꯁꯤꯅ ꯑꯗꯨꯝ ꯅꯨꯡꯉꯥꯏꯔꯦ
ꯏꯇꯊꯧꯗꯤ ꯀꯔꯤ ꯃꯊꯦꯜ ꯇꯧꯔꯦ
ꯉꯁꯥꯏ ꯍꯥꯏꯔꯤꯗꯤ ꯈꯦꯆ꯭ꯒ ꯎꯝ ꯎꯝ ꯑ
ꯑꯁ ꯏꯇꯥꯎꯗꯤ ꯂꯥꯏꯕꯛ ꯐꯩꯅꯦ ꯑꯩꯈꯣꯏꯗꯤ ꯀꯥꯡꯉꯤ ꯃꯊꯦꯟꯕꯨ ꯆꯥꯕ ꯐꯪꯗ꯭ꯔꯦ
ꯍꯥꯟꯅꯗꯤ ꯐꯖꯅ ꯑꯗꯨꯝ ꯌꯨꯝꯗ ꯐꯖꯅ ꯂꯩꯔꯤꯉꯩꯗꯤ ꯑꯗꯨꯝꯔꯝ ꯌꯥꯎꯔꯝꯃꯦ ꯑꯗꯨ ꯀꯨꯝꯁꯤꯗꯤ